ꯍꯂꯣ ꯍꯂꯣ ꯅꯨꯡꯉꯥꯏꯔꯤꯕꯣ
ꯑꯇꯥ ꯄ꯭ꯔꯀꯥ
ꯍꯧ ꯇꯥꯏꯌꯦ ꯇꯥꯏꯌꯦ
ꯀꯥ ꯊ ꯇꯧꯔꯤꯔꯤꯅ
ꯍꯧꯖꯤꯛꯁꯦ ꯃꯇꯝ ꯂꯦꯟꯕ ꯑꯣꯏꯅ ꯀ꯭ꯔꯛ ꯆꯥꯊꯣꯛꯀꯦ ꯇꯧꯋꯦ
ꯋꯀꯤꯡ ꯆꯠꯂꯦꯔꯣ ꯑꯗꯣ ꯀꯅꯥ ꯀꯅꯥ ꯊꯟꯗꯔꯣ ꯏꯅꯦꯁꯨ ꯌꯥꯕ꯭ꯔꯣ
ꯅꯅꯦ ꯌꯥꯎꯗ꯭ꯔꯦ
ꯏꯟꯅ ꯑꯦꯗꯤ ꯀꯥ ꯆꯒꯔꯦ
ꯅꯅꯦꯗꯤ ꯑꯦꯁ ꯀꯩꯊꯦꯜ ꯆꯠ ꯈꯤꯌꯦ
ꯥꯏꯕ ꯆ ꯀꯈꯤꯕꯕ꯭ꯔꯣ
ꯃꯤ ꯂꯂꯣꯝꯕꯤꯅꯤꯅ
ꯍꯖꯥ ꯑꯕ ꯄꯨꯔꯅꯒꯥꯏ ꯃ ꯭ꯔꯦꯅ
ꯈꯪꯗ꯭ꯔꯦ
ꯏꯟꯖꯥꯡ ꯍꯥꯕ ꯐꯝꯃꯒ ꯂꯩꯌꯦꯦ ꯆꯥꯛ ꯌꯦꯟꯖꯥꯡ ꯊꯣꯡꯃ ꯂꯣꯏꯔꯒ ꯅꯨꯡꯊꯤꯟꯒꯤ ꯆꯥꯛ ꯏꯟꯁꯥꯡ ꯊꯣꯡ ꯂꯣꯏꯔꯦ
ꯀ
ꯉꯁꯤ ꯁꯧꯒ꯭ꯔꯤꯒ ꯈꯥꯃꯦꯟ ꯑꯈꯥꯕꯒ ꯑꯂꯨꯒ ꯑꯗꯨꯝ ꯃꯤꯛꯁ ꯑꯣꯏꯅ ꯊꯣꯡꯉꯦ ꯆꯝꯊꯣꯡ ꯑꯣꯏꯅ
ꯄꯥꯝꯕꯣꯝ ꯆꯥꯎꯕ ꯏꯟꯁꯥꯡ ꯉꯥꯛꯇꯅꯤꯅꯦ ꯀꯅꯥꯣ ꯑꯦꯛꯁꯇ꯭ꯔꯥ
ꯑ ꯀꯔ ꯆꯂꯦꯅꯣ ꯅꯪꯖꯦ ꯍꯧꯖꯦ
ꯑꯥ
ꯀꯥꯏꯔꯦ ꯆꯠꯂꯤꯅꯣ
ꯑꯦꯩꯅꯣ ꯔꯣꯝꯗ ꯑꯩꯈꯣꯏ ꯀꯂꯦꯖ ꯂꯥꯏꯐꯗ ꯈꯪ ꯀꯂꯦꯁ ꯂꯝꯗꯁꯔꯒꯤ ꯃꯤ ꯃꯌꯥꯝꯝ
ꯋꯀꯤꯡꯗꯝ ꯆꯠꯂꯔꯣ
ꯎꯝ
ꯀ ꯀ ꯑꯗꯤ ꯄꯨꯛ ꯆꯕ ꯅ ꯇ ꯇꯣꯏꯅ ꯆꯠꯂꯣ ꯈꯔ ꯐꯖꯍꯟꯅꯤꯡꯉꯥꯏ
ꯅꯅꯤꯡꯦ ꯩꯅꯣ ꯈꯪꯗꯦ
ꯐꯤꯒꯔꯦ ꯇꯅꯉ
ꯇ ꯇ ꯏꯁꯤꯗꯤ
ꯇꯔ ꯇꯨ ꯆꯥꯁꯤꯗꯤ
ꯅꯪ ꯎꯕ ꯍꯟꯗꯛ ꯎꯕꯗꯤ ꯑꯗꯨꯝ ꯈꯦꯠꯅ ꯇꯧꯔꯅꯤ ꯌꯥꯝ ꯈꯦꯠꯅꯔꯅꯤ
ꯈ ꯆꯅꯤꯡꯉꯥꯏ ꯃꯥꯟꯅꯦ ꯆꯥꯛꯇꯣ ꯆꯥꯛ ꯆꯥꯕꯗꯣ ꯍꯟꯗꯦꯕ
ꯏꯁ ꯆꯥꯛꯄꯒꯤ ꯇꯥꯛꯉꯥꯏꯅ ꯁꯔꯒꯤ
ꯅꯣꯏ ꯅꯣꯏ ꯅꯠꯆꯦꯒꯤ ꯎ ꯃꯆꯥꯗꯣ ꯈꯔ ꯐꯔꯕꯣ
ꯑ
ꯑꯣ
ꯐꯔꯦ ꯍꯌꯦꯡꯁꯦ ꯃꯥꯒꯤ ꯆꯦꯛꯑꯞ ꯇꯥꯕꯀꯣ
ꯑꯣ
ꯑꯗꯨ ꯍꯌꯦꯡ ꯌꯦꯡꯉꯒ ꯌꯨꯝ ꯆꯠꯀꯅꯤ ꯑꯁꯤꯗ ꯂꯩꯒꯅꯤ ꯌꯦꯡꯅ ꯈꯪꯒꯅꯤ
ꯑꯣ ꯅꯪꯁꯨ ꯂꯥꯛꯀꯗ꯭ꯔꯣ ꯑꯗꯣ
ꯂꯥꯛꯑꯣꯏꯗ ꯇꯜꯂꯦ ꯀꯔꯤ ꯀꯔꯤ ꯃꯈꯅꯣ ꯈ ꯉꯁꯤꯗꯤ ꯀꯥꯏ ꯆꯠꯒꯦ ꯆꯠꯊꯣꯛꯇꯕ꯭ꯔꯣ ꯑꯗꯨꯝ ꯂꯩꯕ꯭ꯔꯣ
ꯉꯁꯤ ꯑꯦꯅꯥꯔꯖꯤꯗ ꯆꯠꯂꯦ
ꯑꯣ ꯑꯣ ꯑꯣ ꯅꯨꯡꯉꯥꯏꯕ꯭ꯔꯣ
ꯑꯁꯋꯥꯏꯗ
ꯑꯦ ꯀꯔꯤꯒꯤ ꯊꯕꯥꯛꯁꯨ ꯇꯧꯗꯅ
ꯊꯕꯛ ꯇꯧꯍꯧꯁꯤꯗꯤ ꯑꯁ ꯐꯣꯇꯣ ꯀꯥꯞꯇ ꯀꯥꯞ ꯀꯥꯞꯅ ꯊꯕꯛ ꯇꯧꯋꯦ ꯀꯔꯤꯔꯣ ꯑꯁ ꯑꯩꯈꯣꯏꯕꯨ ꯌꯥꯝꯅ ꯊꯕꯛ ꯌꯥꯝ ꯇꯧꯗꯕꯒꯤ ꯃꯤꯒꯨꯝꯅ ꯑꯁ ꯊꯕꯛ ꯇꯧꯔꯤ ꯑꯩꯈꯣꯏꯗꯤ ꯈꯨꯟ ꯆꯥꯎꯈꯠꯅꯤꯡꯉ ꯁꯦꯡꯉꯤꯅꯦ ꯈꯨꯟꯗꯣ ꯅꯥꯅꯤꯉ
ꯇꯧ ꯇꯧ ꯇꯧ
ꯏꯁ ꯈꯋꯥꯡꯒ ꯁꯤꯂꯦꯟ ꯇꯦꯛꯇꯧꯔꯦ
ꯌꯥꯔꯦ ꯄꯦꯃꯪ ꯌꯥꯝꯝ ꯈꯥꯟ
ꯌꯥꯔꯦ ꯑꯁꯦꯡꯕ ꯍꯥꯏꯔꯗꯤ ꯊꯥꯖꯔꯣꯏꯕ
ꯑꯩꯗꯤ ꯅꯪꯅ ꯍꯥꯏꯊꯣꯛ ꯇꯧꯊꯣꯔꯛꯄꯁꯦ ꯑꯗꯨꯝ ꯐꯥꯖꯩꯗ
ꯁꯥꯎꯖꯦ ꯈꯤꯇꯪ ꯊꯥꯗꯗꯦ ꯍꯥꯏꯔꯒ
ꯑ ꯅꯣꯏꯔꯣꯝꯗ ꯅꯣꯡ ꯆꯨꯗ꯭ꯔꯣ ꯃꯁꯦ
ꯈꯖꯤꯛ ꯈꯖꯤꯛꯇꯪ ꯆꯨꯏꯌꯦ ꯌꯥꯝꯗꯤ ꯆꯨꯗꯦ ꯉꯁꯤ ꯉꯁꯤꯗꯤ ꯉꯁꯤꯗꯤ ꯅꯨꯃꯤꯠ ꯌꯥꯝ ꯐꯩꯌꯦ
ꯑꯣ ꯁꯤꯁꯨ ꯌꯥꯝ ꯐꯩ ꯉꯁꯥꯏꯗꯣ ꯅꯣꯡꯆꯨ ꯈꯖꯤꯛ ꯈꯖꯤꯛ ꯆꯨꯔꯒ ꯃꯩ ꯌꯥꯝ ꯐꯩ
ꯍꯞꯅ ꯍꯞꯅ ꯁꯤꯗꯤ ꯗꯨꯝ ꯈ꯭ꯔ ꯆꯥꯛ ꯏꯟꯁꯥꯡ ꯊꯣꯡꯂꯕ ꯅꯪꯗꯤ
ꯆꯦ ꯊꯣꯡꯍꯧꯌꯦ ꯎꯆꯦꯛ ꯊꯣꯡꯍꯧꯑꯦ
ꯄꯒ꯭ꯔꯤ ꯍꯦꯟꯟꯖꯥꯅꯣ
ꯑꯩꯅꯣꯗ ꯑꯉꯥꯡꯗꯣ ꯆꯥꯄꯣꯠ ꯄꯤꯔꯒ ꯐꯣꯟ ꯃꯥꯅ ꯄꯥꯝꯕ ꯌꯦꯡ ꯍꯧꯔꯒ ꯑꯩ ꯂꯣꯟꯅ ꯆꯦꯟꯊꯣꯂꯛꯄꯅꯤ ꯑꯗꯨꯁꯨ ꯅꯪ ꯈꯣꯟꯖꯦꯜ ꯇꯥꯅꯤꯡꯃꯟꯕꯒꯤ
ꯑꯣꯏꯔꯝꯅꯤ ꯑꯣꯏꯔꯝꯅꯦ
ꯁꯤꯒꯅꯦ ꯑꯩꯉꯣꯟꯗ ꯊꯥꯖ ꯑꯩꯉꯣꯟꯗ ꯊꯥꯖꯗꯅ ꯅꯪ ꯀꯅꯥꯗ ꯊꯥꯖꯒꯦ ꯍꯥꯏꯕꯅꯣ
ꯑꯗꯨ ꯃꯛꯅꯦ
ꯎꯝ ꯑꯩꯗꯤ ꯑꯁꯦꯡꯕꯗꯣ ꯗꯧ ꯗꯣꯡ ꯍꯥꯏꯗꯣꯛꯄ
ꯅ ꯋꯥꯀꯤꯡ ꯆꯥꯂꯤꯔꯣ ꯆꯨꯝꯅ ꯁꯨꯝ ꯁꯨꯝ ꯆꯠꯂꯤꯔꯣ꯫ ꯊꯕꯛ ꯂꯩ꯫ ꯊꯕꯛ ꯂꯩꯔꯒ ꯆꯠꯂꯤꯔꯣ꯫
ꯁꯨꯝ ꯌꯨꯝꯗ ꯀꯩꯅꯣ ꯌꯨꯝꯗ ꯑꯗꯨꯝ ꯂꯩꯕꯗꯣ꯫ ꯅꯨꯡꯉꯥꯏꯇꯕ ꯁꯨꯝ ꯆꯠꯊꯣꯄꯅꯤꯗ꯫ ꯃꯣꯏ ꯀꯩꯅꯣ ꯄꯥꯈꯪꯁꯤꯡꯗꯤ ꯈꯔ ꯉꯟꯅ ꯆꯠꯈ꯭ꯔꯦ꯫
ꯏ ꯀꯅꯥ ꯀꯔꯤ ꯄꯥꯈꯪ꯫
ꯏꯌꯥꯝꯕꯅꯦ ꯃꯌꯥꯝ ꯂꯩꯗ꯫
ꯑꯄꯥꯎ ꯈꯣꯏꯗꯔꯣ꯫
ꯑꯧ ꯑꯣ ꯁꯅꯥꯅꯕ ꯍꯧꯔꯝꯃꯅꯤ꯫
ꯑꯣ ꯅꯪ ꯁꯥꯅꯕ ꯆꯠꯅꯤ ꯍꯥꯏꯔꯣ꯫
ꯈꯪꯗꯦ ꯁꯅꯥꯁꯤꯔꯥ ꯁꯅꯥꯔꯣꯢꯁꯤꯔꯥ ꯈꯨꯉꯨꯞꯄꯨꯗꯤ ꯍꯥꯞꯄꯦ꯫
ꯑꯣ꯫ ꯆꯥꯛ ꯆꯥꯛ ꯆꯡꯅꯤꯡꯉꯥꯏ ꯅꯣꯏ ꯁꯥꯟꯅꯔꯤꯗꯣ ꯫
ꯆꯥꯛ ꯆꯪꯅꯉꯥꯢꯅꯤ꯫ ꯑꯩ ꯑꯁ ꯒꯌꯥꯟ ꯃꯦꯟ ꯇꯥꯗꯕ ꯑꯃ ꯂꯩꯅꯦ꯫ ꯑꯃꯗ ꯍꯡꯉꯦ ꯐꯖꯅ ꯍꯥꯏꯗꯦ ꯑꯃꯗ ꯍꯪꯉꯦ ꯐꯖꯅ ꯍꯥꯏꯗꯦ꯫ ꯀꯩꯅꯣꯗꯨ ꯅꯅꯥꯎ ꯅꯨꯄꯥꯔ ꯅꯕꯨꯡꯂ ꯑꯃ ꯀꯩꯅꯣ ꯂꯩꯕꯗꯨ ꯗꯨꯀꯥꯟ ꯂꯩꯕꯗꯨ ꯑꯥꯎ꯫ ꯑꯗꯨꯒ ꯅꯅꯥꯎꯄꯥꯔꯥ ꯅꯕꯨꯡꯔꯥ
ꯈꯜꯂꯣ ꯅꯪ ꯀꯔꯤ ꯈꯟꯕ꯭ꯔꯥ ꯗꯣ꯫
ꯁꯤ ꯍꯧꯔꯦꯗꯣ ꯑꯃꯨꯛ
ꯀꯅꯥ ꯀꯅꯥ ꯀꯩ ꯀꯩ ꯀꯩ ꯉꯥꯡꯅꯒꯦ ꯑꯗꯣ ꯑꯩꯈꯣꯏꯅꯤ ꯃꯔꯝꯗ꯫
ꯀꯩꯁꯨ ꯍꯥꯏꯅꯕ ꯍꯥꯏꯅꯗꯦꯗ ꯑꯗꯣ ꯑꯗꯨꯝ ꯈꯪꯅꯤꯡꯕ꯫
ꯅꯔꯚꯁ ꯆꯠꯄ꯭ꯔꯣ꯫
ꯃꯅꯦ ꯆꯠꯂꯅꯦ ꯑꯗꯣ ꯃꯉꯣꯟꯗꯁꯨ ꯍꯛꯉꯦꯗ
ꯃꯥꯥꯅ ꯀꯩ ꯀꯩ ꯍꯥꯏꯔꯛꯀꯦ꯫
ꯈꯪꯗꯦꯅꯦ꯫
ꯑꯩꯁ ꯃꯥꯅ ꯍꯥꯏꯔꯛ ꯑꯗꯨꯒ ꯀꯔꯤ ꯀꯔꯤ ꯍꯥꯏꯔꯒꯦ ꯍꯥꯏꯔꯁꯨ ꯈꯨꯝꯁꯨ ꯈꯨꯝꯗꯦ
ꯃꯥꯁ ꯅꯪꯗꯕꯅ ꯐꯖꯅ ꯍꯥꯏꯕꯤꯗꯕ
ꯆꯔꯥꯡ ꯆꯨꯔꯥꯡ ꯉꯒ ꯀꯔꯤꯅ ꯈꯥꯡꯗ
ꯑꯩꯒ ꯃꯒ ꯀ ꯑꯍꯟꯃꯥꯟꯒꯗꯣ
ꯃꯥꯗꯤ ꯅꯪꯅꯗꯤ ꯃꯥꯜꯂꯦ ꯑꯗꯣ ꯈꯪꯗꯦ
ꯃꯤ ꯑꯇꯩꯗꯤ ꯍꯪꯕ ꯌꯥꯗ꯭ꯔꯣ
ꯉꯁꯗꯤ ꯅꯨꯄꯤꯁꯤꯗꯤ ꯈꯔ ꯀꯩꯅꯣ ꯑꯍꯟ ꯎ ꯌꯦꯡꯕꯗ ꯀꯩꯅꯣ ꯇꯧꯋꯦꯗꯅ
ꯑ
ꯃꯥꯅ ꯃꯥꯅ ꯍꯥꯏꯕꯗꯣ ꯑꯩꯅ ꯑꯍꯟ ꯑꯍꯟꯅꯅꯤ ꯍꯥꯏꯕ ꯑꯗꯣ
ꯍꯥꯏꯥꯏꯗꯦꯗ
ꯀꯩ ꯍꯥꯏꯕꯗꯣ
ꯃꯥꯅ ꯑꯍꯟꯦ ꯍꯥꯏ ꯅꯣꯟꯗ ꯅꯪꯅ ꯑꯍꯟꯅꯤ ꯍꯥꯏ ꯅꯪꯅ ꯍꯍꯟꯕ ꯃꯥꯜꯂꯦꯀꯣ
ꯅꯠꯇꯦꯍꯦ ꯑꯗꯣ ꯑꯌꯥꯝꯕꯅꯦ ꯀꯔꯤꯔꯣ ꯑꯩ ꯃꯤꯉꯣꯟꯗꯒꯤ ꯑꯩ ꯑꯉꯥꯡꯅꯦ ꯑꯁꯦꯡꯕ ꯍꯥꯏꯔꯒ ꯊꯥꯖꯔꯣꯏꯕ ꯑꯃ ꯑꯁꯦꯡꯕ ꯑꯃꯀ ꯍꯥꯏꯗꯤ ꯊꯥꯖꯗꯕ ꯑꯁꯦꯡꯕꯅꯦ ꯑꯩ ꯍꯥꯏꯁꯦ
ꯅꯣꯏ ꯀꯁꯦ
ꯑꯁꯦꯡꯕ ꯑꯁꯦꯡꯕꯅꯦ ꯑꯩꯅ ꯉꯥꯡꯉꯤꯁꯦ ꯑꯩ ꯀꯔꯤꯗꯧꯉꯣꯏ
ꯈꯅꯒꯦ
ꯆꯍꯤ ꯑꯅꯤꯔꯥ ꯑꯣꯏꯔꯝꯅꯤ ꯑꯃꯥ ꯔꯥꯅꯤꯔꯃꯥꯏꯔꯝꯅꯦ
ꯑꯩꯁꯦ ꯌꯥꯝ ꯑꯩꯁꯦ ꯁꯛꯁꯦ ꯑꯩꯁꯦ ꯑꯍꯟ ꯌꯥꯝ ꯃꯜꯂꯨꯕꯣ ꯑꯁ ꯑꯁ ꯇꯥꯟꯕꯨ ꯇꯥꯟꯁꯤꯗ ꯑꯩꯗ ꯅꯪꯒꯤ ꯋꯥꯇꯥꯗ ꯑꯩ
ꯍ ꯍꯣꯏ ꯍꯣꯏ ꯍ ꯍ
ꯑꯩꯈꯣꯏ ꯗꯥꯗ ꯅꯪ ꯍꯪꯕ꯭ꯔꯣꯅ ꯀꯅꯥꯅ ꯑꯍꯟꯗꯣ ꯍꯥꯏꯅ
ꯗꯗꯥꯔꯥꯅꯦꯗꯣ
ꯑ
ꯅꯪ ꯅꯍꯥꯂ ꯈꯥꯡꯗ
ꯑꯏꯩꯅ ꯍꯗꯦꯍꯔꯒ
ꯍꯣꯏ ꯅ ꯍꯪꯅꯦ ꯍꯟꯅꯦ ꯐ ꯊꯖꯥꯎꯑꯣ ꯊꯖꯥꯎꯑꯣ
ꯁꯔꯨꯛꯄꯨꯗꯤ ꯐꯤ ꯀꯣꯜꯂꯒ ꯆꯕꯅꯥ ꯐꯩ
ꯍꯧꯏ ꯇꯨ ꯍꯧꯔꯦ
ꯃꯤ ꯑꯇꯩꯉꯣꯟꯗꯁꯨ ꯍꯪꯉꯣ ꯀꯅꯥꯔꯥ ꯑꯍꯥꯟꯔ ꯈꯣꯏꯅꯤ ꯃꯔꯛꯇ ꯍꯥꯏꯕꯗꯤ ꯈꯨꯝꯔꯛ ꯀꯅꯤ
ꯅꯪ ꯅꯃꯥꯟꯅꯕꯗ ꯍꯥꯡꯉꯁꯨ ꯅꯣꯏꯗꯧꯅ ꯁꯤꯔꯥꯟꯗꯔꯥꯡ ꯉꯥꯡ ꯈꯨꯝꯗꯧ ꯃꯥꯜꯂꯦ
ꯑꯣꯏꯗꯕꯗ
ꯑꯩꯅ ꯑꯍꯟ ꯅꯠꯇꯦ ꯍꯥꯏꯔꯁꯨ ꯁꯊꯥ ꯊꯥꯖꯗꯦ ꯀꯃꯥꯏꯅ ꯍꯥꯏꯗꯣꯏꯅꯣ ꯈꯪꯕꯅꯅꯤ
ꯌꯧꯔꯕ ꯃꯐꯝꯗꯣ
ꯌꯧꯔꯦ
ꯑꯣ ꯁꯣꯅꯥꯔꯥꯅꯤ
ꯀꯥꯅꯥ ꯈꯪꯗꯦ ꯁꯅꯁꯦꯔꯥ ꯇꯥꯅꯤꯉꯦ꯫ ꯊꯋꯥꯏ ꯊꯋꯥꯏ ꯌꯥ ꯅꯦꯅ ꯕꯣꯜꯗꯣ
ꯕꯣꯜꯗꯤ ꯌꯦꯡꯕ ꯋꯥꯜ ꯀꯞꯇꯣ ꯅꯪ
ꯌꯦꯡꯗꯔ꯭ꯗꯤ
ꯅꯪꯒꯤ ꯅꯪ ꯅꯪꯒꯤ ꯁꯞꯄꯣꯔꯇꯔꯗꯤ ꯉꯝꯕ꯭ꯔꯣ
ꯏꯁ ꯉꯝꯃꯦ ꯀꯩꯅꯣ
ꯅꯣꯏ ꯀꯥꯅꯥ ꯐꯦꯟ ꯅꯣ ꯃꯦꯁꯤ ꯔꯣ
ꯃꯦꯁꯤꯅꯦ ꯑꯁ꯭ꯔ ꯔꯣꯅꯥꯂꯗꯣꯗꯤ ꯇꯜꯂꯦ
ꯑꯃꯦ ꯁꯤꯔꯣ
ꯉꯁꯤ ꯔꯣꯅꯦꯗꯣꯒꯤ ꯂꯩ ꯃꯥꯅ ꯍꯦꯛ ꯉꯝꯃꯕ ꯁꯃꯨ ꯃꯈꯣꯡꯗ ꯐꯣꯟꯒꯤ ꯖꯒꯣꯏ ꯇꯧꯒꯦ ꯅꯤꯛꯄꯒꯤ ꯖꯒꯣꯏ ꯇꯧꯕꯤꯒꯦ
ꯑ ꯑ ꯑꯁ ꯑꯁ ꯑꯁ ꯍꯔꯗ ꯍꯔ
ꯇꯜꯂꯦ ꯑꯗꯨ ꯍꯟꯅꯨꯕꯗꯨ ꯅꯣꯅꯦꯜꯗꯣ ꯍꯥꯏꯕ꯭ꯔꯥ ꯌꯥꯝ ꯍꯟꯅꯨꯔ ꯀꯔꯤꯁꯨ ꯇꯧꯕ ꯉꯝꯗ꯭ꯔꯒ
ꯏꯝꯒꯔꯤ ꯇꯔꯤꯒꯕ
ꯑ
ꯃꯐꯝ ꯌꯧꯔꯦ ꯍꯥꯏꯕ ꯅꯪ ꯅꯪꯦ ꯁꯅꯥꯐꯝꯗꯣ ꯑꯣ ꯑꯣ ꯑꯗꯨꯗꯤ ꯁꯅꯥꯔꯣ ꯍꯣꯔꯦꯜ ꯀꯣ ꯇꯧꯔꯛꯑꯣꯀꯣ ꯑꯗꯨꯗꯤ
ꯍꯣꯏ ꯍꯣꯏ ꯁꯅꯥꯔꯨꯈꯤꯒꯦ ꯍꯣꯔꯦꯟ ꯑꯃꯨꯛ ꯇꯨꯅꯁꯤꯀꯣ
ꯍ ꯍꯣꯏ ꯍꯣꯏ ꯍꯣꯏ
ꯐꯔꯦ ꯐꯔꯦ ꯊꯝꯃꯦ